ꯇꯔꯤ ꯕꯔꯣ
ꯅꯨꯡꯉꯥꯏꯔꯤꯌꯦ ꯑꯁ ꯅꯪꯒꯤ ꯐꯣꯟꯗꯤ ꯌꯥꯝꯅ ꯀꯟꯂꯦꯅꯦ
ꯑꯣꯏꯕ꯭ꯔꯥ
ꯊꯥꯎ ꯌꯥꯝ ꯀꯜꯂꯦ ꯍꯣꯏ
ꯑꯣ ꯐꯔꯦ ꯐꯔꯦ ꯀꯟꯂꯥꯗꯤ ꯑꯗꯣ ꯉꯁꯤꯒꯤ ꯄ꯭ꯔꯖꯦꯟꯇꯦꯁꯟꯗꯣ
ꯑꯁ ꯀꯗꯥꯏꯗꯒꯤ ꯀꯩꯅꯣꯗ ꯍꯥꯏꯅꯤꯡꯕ ꯍꯥꯏꯕ ꯐꯪꯗꯦ
ꯑꯗꯣ ꯑꯗꯨꯃꯥꯏꯅ ꯑꯩꯒꯤꯗꯤꯗꯨ ꯄꯨꯔꯥ ꯌꯥꯗ꯭ꯔꯦ ꯌꯥ ꯌꯥꯗ꯭ꯔꯦ ꯑꯩꯅ ꯈꯜꯂꯝꯕꯗꯨꯒ ꯍꯣꯏ
ꯑꯥ ꯑꯗꯨꯅꯦ ꯉꯥꯡꯒꯦ ꯇꯧꯕꯗꯨꯒ ꯑꯁ ꯊꯣꯛ
ꯍꯥꯏꯅ ꯍꯥꯏꯅ ꯅꯣꯏꯒꯤꯗꯤ ꯑꯗꯨꯝ ꯌꯥꯔꯦ ꯌꯥꯏꯕ ꯑꯩꯒꯤꯅꯦ ꯌꯥꯁꯨ ꯌꯥ ꯌꯥꯗ꯭ꯔꯤꯗꯣ
ꯁꯨ ꯌꯥꯏꯌꯦ ꯅꯪꯅ ꯒꯦꯞ ꯄꯤꯕ ꯃꯇꯝꯗ ꯑꯗꯨ ꯈꯛꯇꯅꯦ ꯑꯗꯨ ꯅꯪ ꯅꯪꯅ ꯑꯃꯨꯛ ꯉꯥꯡꯕ ꯃꯇꯝꯗꯗꯤꯀꯣ ꯌꯥꯝꯅ ꯁ꯭ꯃꯨꯠ ꯑꯣꯏꯅ ꯆꯠ ꯆꯠꯂꯦꯕ ꯑꯥ ꯏ ꯎ ꯑꯥ ꯇꯧꯔꯦꯕ
ꯑꯗꯨꯃꯥꯏꯅ ꯑꯣꯏꯕ꯭ꯔꯥ ꯑꯁ ꯑꯗꯨ ꯑꯣꯏꯔꯒꯁꯨ
ꯅꯪꯅ ꯁꯇꯣꯞ ꯇꯧꯕ ꯃꯇꯝꯗ ꯈꯛꯇꯅꯦꯕ
ꯑꯩ ꯌꯥꯗ꯭ꯔꯦ ꯁꯨꯡꯌꯥ ꯌꯥꯗ꯭ꯔꯦ ꯑꯩ
ꯇꯣ ꯏ ꯎ ꯑ ꯑꯥ ꯌꯥꯝ ꯂꯩꯈꯔ꯭ꯦ
ꯁꯨꯡꯌꯥ ꯌꯥꯗ꯭ꯔꯦ ꯑꯩꯒꯤꯗꯤ ꯃꯊꯪꯗ ꯀꯩꯅꯣ ꯇꯧꯒꯗꯕ ꯃꯊꯪ ꯑꯩꯅ ꯈꯟꯕꯗꯤ ꯑꯍꯥꯟꯕ ꯁꯦꯃꯤꯁꯇꯔꯗ ꯇꯧꯈ꯭ꯔꯕꯅꯤꯅ ꯍꯟꯗꯛꯇꯤ ꯈꯔ ꯀꯩꯅꯣꯗ ꯇꯧꯒꯗ꯭ꯔꯥ ꯍꯥꯏꯅ ꯈꯟꯕꯅꯦꯕ ꯑꯗꯨꯕꯨ ꯈꯪꯗꯦ ꯃꯄꯥꯟ ꯍꯦꯛ ꯊꯣꯛꯑꯀꯥꯟꯗ ꯑꯁ
ꯅꯔꯚꯥꯁ ꯌꯥꯝ ꯆꯠꯂꯦ ꯑꯁ ꯑꯩꯁꯨ ꯈꯨꯠꯇꯣ ꯈꯣꯠꯇꯣ ꯙꯔꯔ ꯇꯧꯔꯤꯅꯦ
ꯑꯗꯨ ꯑꯣꯏꯔꯁꯨ ꯅꯪꯒꯤꯗꯤ ꯅꯪꯗꯤ ꯅꯣꯏꯒꯤꯗꯤ ꯂꯣꯏꯅꯃꯛꯌꯥꯏ ꯉꯁꯤꯁꯦ ꯑꯩ ꯈꯛꯇꯪꯅꯦ ꯌ ꯌꯥꯗ꯭ꯔꯤꯁꯦ ꯑꯩ ꯑꯁ ꯇꯁꯦꯡꯅ ꯍꯥꯏꯕꯤꯒꯦ ꯁꯤꯗꯤ
ꯑꯁ ꯅꯪꯒꯤꯁꯨ ꯌꯥꯏ ꯍꯦ ꯎꯝ ꯎꯝ ꯀꯩꯅꯣ ꯀꯩꯅꯣ ꯏꯇꯂꯤꯒ ꯀꯩ ꯑꯥ ꯀꯅꯥꯅꯣ ꯑꯣ ꯑꯥ ꯔꯤꯌꯥꯗꯒꯤ ꯍꯦꯟꯅ ꯅꯪꯒꯤ ꯌꯥꯏ ꯔꯤꯌꯥ ꯔꯤꯌꯥꯗꯤ ꯑꯁ ꯃꯥꯗꯤ ꯄꯥꯏꯌꯦꯗ ꯃꯥꯒꯤꯗꯤ
ꯏꯔꯒ ꯍꯣꯏ ꯏ ꯊꯣꯛꯛꯑꯒ ꯀꯩꯅꯣ ꯇꯧꯋꯦ ꯑꯩ ꯑꯗꯨ ꯑꯩꯗꯤ ꯑꯗꯨꯛꯃꯛꯇꯤ ꯇꯧꯅꯤꯡꯗꯕ
ꯑꯧ ꯃ ꯃꯣꯏꯗꯤ ꯃꯣꯏ ꯑꯍꯨꯝꯗꯤꯀꯣ ꯄꯥꯏꯌꯦꯕ ꯍꯥꯏꯔꯗꯤ ꯄꯥ ꯄꯥꯗꯕꯤꯗ ꯑꯗꯨꯝ ꯉꯥꯡꯕ ꯀꯩꯅꯣ ꯌꯥꯝꯅ ꯄꯥꯈ꯭ꯔꯦꯕ ꯃꯣꯏꯒꯤꯗꯤ
ꯎꯝ ꯍꯥꯏꯅ ꯍꯥꯏꯅ ꯑꯩꯒꯤꯗꯣ ꯑꯗꯨꯝ ꯌꯥꯗꯤ ꯌꯥꯕ꯭ꯔ ꯅꯣꯏꯅ ꯈꯟ ꯌꯦꯡꯀꯥꯟꯗ
ꯅꯪꯅ ꯒꯦꯞ ꯄꯤꯕ ꯃꯇꯝꯗ ꯈꯛꯅꯦ ꯈꯛꯅꯦꯕ ꯅꯪꯅ ꯅꯔꯚꯁ ꯌꯥꯝ ꯆꯠꯂꯤꯗꯣ ꯑꯗꯨ ꯑꯗꯨ ꯅꯠꯇꯕ ꯃꯇꯝꯗꯗꯤꯀꯣ ꯑꯗꯨꯝ ꯅꯪꯅ ꯑꯃꯨꯛ ꯉꯥꯡꯕ ꯍꯧꯔꯗꯤ ꯌꯥꯝꯅ ꯁ꯭ꯃꯨꯠ ꯆꯠꯂꯦꯕ ꯑꯗꯨ
ꯒꯌ꯭ꯥꯟ ꯇꯥꯗꯔ꯭ꯦꯗꯥ ꯑꯩꯗꯣ ꯃꯦꯝ ꯁꯨꯟꯗꯔ꯭ꯤꯗꯣ ꯑꯃꯨꯛꯀꯁꯨ ꯨ ꯅꯣꯛꯅꯤꯡꯉꯦ ꯀꯣꯏꯁꯟ ꯑꯟꯁꯔ ꯃꯇꯝꯗ ꯈꯛꯇ ꯂꯥꯛꯑꯒ ꯃꯥ ꯎꯝ ꯑꯍꯥꯟꯕ ꯍꯧꯕꯗꯗꯤ ꯃꯥꯗꯣ ꯎꯍꯧꯗꯕꯩꯅ
ꯒꯨꯗ ꯇꯤꯝ ꯋꯥꯔꯛ ꯍꯥꯏꯔꯤꯗꯨ ꯇꯥꯕ꯭ꯔꯣ ꯅꯪꯁꯨ ꯎꯝ
ꯑꯗꯨ ꯇꯥꯕꯩꯅꯦ ꯑꯩꯅ ꯑꯃꯨꯛ ꯍꯥꯏꯔꯤꯗꯣ ꯒ꯭ꯌꯥꯟ ꯇꯥꯗ꯭ꯔꯦ ꯑꯩꯁꯦ ꯉꯥꯎꯔꯦ ꯁꯤ ꯁꯦꯃꯤꯁꯇꯔ ꯑꯦ ꯀꯩꯅꯣ ꯑꯥ ꯄ꯭ꯔꯖꯦꯟꯇꯦꯁꯟꯒꯤ ꯈꯜꯂꯨꯔꯒ ꯑꯩ
ꯑꯁ ꯂꯣꯏꯈ꯭ꯔꯦ ꯍꯧꯖꯤꯛꯇꯤ ꯀꯣꯛꯈ꯭ꯔꯦ ꯑ ꯑꯁ ꯃꯥꯔꯛꯁꯨ ꯌꯥꯝꯅ ꯀꯩꯅꯣ ꯇꯧꯗꯣꯏ ꯃꯥꯟꯗꯦ ꯃꯣꯏꯒꯤꯗꯣ ꯑꯥ ꯌꯥꯝꯅ ꯑꯃꯒꯤꯅ ꯌꯥꯝꯅ ꯍꯦꯟꯅ ꯄꯤꯕ ꯑꯃꯒꯤꯅ ꯌꯥꯝꯅ ꯑꯥ ꯂꯣ ꯑꯣꯏꯅ ꯄꯤꯕ ꯑꯗꯨꯃꯥꯏꯅ ꯇꯧꯗꯣꯏ ꯃꯥꯟꯗꯦ ꯃꯣꯏꯒꯤꯁꯦ ꯆꯞ ꯃꯥꯟꯅꯅ ꯄꯤ ꯄꯤꯒꯗꯕ ꯃꯥꯜꯂꯦ ꯈꯜꯂꯗꯤ ꯑꯁ ꯅꯪꯒꯤꯁꯦ ꯅꯪꯒꯤ ꯁꯥꯎꯟꯁꯦ ꯌꯥꯝꯅ ꯀꯜꯂꯦ ꯀꯩꯅꯣ ꯑ ꯑꯇꯣꯞꯄꯒꯤꯗꯤ ꯀꯟꯗꯦ ꯎꯝ ꯀꯟꯗꯦ ꯑꯩꯒꯤꯁꯨ ꯀꯟꯕ꯭ꯔꯣ
ꯀꯜꯂꯦ ꯍꯣꯏ ꯌꯥꯝ ꯅꯪꯒꯤ ꯈꯣꯟꯗꯣ ꯌꯥꯝ ꯍꯧꯅ ꯍꯧꯅ ꯇꯥꯏ
ꯑꯁ ꯑꯩꯈꯣꯏ ꯏꯅꯤꯒꯤꯁꯦ ꯌꯥꯝ ꯆꯥꯟꯅꯕ ꯃꯥꯜꯂꯦꯅꯦ
ꯁꯦ ꯑꯗꯨꯅꯦ ꯐ꯭ꯔꯦꯟ ꯍꯥꯏꯔꯤꯁꯦ ꯑꯗꯨꯅ ꯅꯠꯇ꯭ꯔꯣ ꯁꯦꯁ ꯆꯍꯤ ꯆꯍꯤ ꯃꯉꯥ ꯇꯔꯨꯛ ꯇꯔꯦꯠ ꯅꯤꯄꯥꯟ ꯃꯥꯄꯟ ꯆꯍꯤ ꯇꯔꯥ ꯍꯦꯜꯂꯦꯗ
ꯍꯦꯜꯂꯦ ꯑꯔꯤ ꯑꯔꯤ ꯑ ꯍꯅꯨ ꯕꯤ ꯑꯣꯏꯔꯦ
ꯑꯗꯨꯅ ꯆꯍꯤ ꯇꯔꯥ ꯍꯦꯟꯅ ꯁꯨꯃꯥꯏꯅ ꯂꯣꯏꯅꯔꯛꯏꯁꯦ ꯑꯗꯨꯒꯤ ꯅꯠꯇ꯭ꯔꯣ
ꯇꯤꯅꯤ ꯀꯅꯦꯛꯁꯟ ꯍꯥꯏꯕꯗꯨ ꯁꯇ꯭ꯔꯣꯡ ꯀꯅꯦꯛꯁꯟ ꯍꯥꯏꯕꯗꯣ
ꯐꯤ ꯊꯨꯞꯄꯤꯅꯦ ꯑꯩꯗꯤ
ꯅꯪ ꯂꯣꯏꯔꯕꯅꯤꯅ ꯀꯩꯅꯣ ꯇꯧꯔꯁꯤꯔ ꯑꯍꯥꯎꯕ ꯆꯥꯁꯦꯗ ꯅꯣꯏ ꯍꯟꯗꯛ ꯌꯥꯝꯅ ꯆꯤꯟꯕ꯭ꯔꯣ ꯅꯣꯏ ꯌꯨꯝꯁꯦ
ꯑꯩꯈꯣꯏꯔꯣ ꯊꯕꯛ ꯇꯧꯔꯤꯅꯦ ꯑꯗꯨꯒꯤ
ꯑꯁ ꯑꯥ ꯁꯥꯗ꯭ꯔꯗꯤ ꯐꯥꯗꯧꯅꯦꯀꯣ
ꯐ꯭ꯔꯤ ꯑꯣꯏꯔꯗꯤ ꯈꯔ ꯑ
ꯍꯌꯦꯡ ꯂꯥꯛꯑꯣ ꯆꯥꯔꯖ ꯆꯥꯠꯅꯕ
ꯑꯗꯨꯅꯦ ꯑꯃ ꯍꯥꯡꯕꯝ ꯂꯩꯇ ꯑꯃꯨꯛ
ꯅꯠꯇꯦ ꯍꯌꯦꯡ ꯂꯥꯛꯑꯣ ꯕ ꯖꯔꯁ ꯆꯠꯁꯦ
ꯍ
ꯑꯕꯣꯂꯨ ꯈꯣꯢꯗꯣ ꯆꯥꯔꯁ ꯑꯗꯨꯝ ꯅꯨꯡꯇꯤ ꯍꯥꯏꯗꯤ ꯑꯦꯕꯔꯤ ꯁꯟꯗꯦ ꯂꯥꯛꯑꯦ ꯃꯣꯏꯗꯣ ꯂꯥꯛꯑꯣ ꯅꯨꯡꯗꯥꯡ ꯅꯕꯥꯟꯅꯤꯁꯨ
ꯆꯠꯂꯒ ꯑꯃꯨꯛ ꯊꯣꯛꯂꯛꯀꯗꯕ ꯇꯟꯕꯗꯣ
ꯀꯩꯁꯨꯁ ꯀꯥꯏꯗꯦ
ꯄꯨꯡ ꯀꯌꯥꯗꯅꯣ ꯆꯥꯔꯁ
ꯄꯨꯡ ꯇꯔꯥꯗ ꯍꯧꯗꯣꯏꯕ
ꯑꯥ ꯑꯁ
ꯂꯥꯛꯑꯣ ꯀꯩꯗꯧꯔꯒꯦ ꯑꯗꯨꯒ ꯆꯥꯔꯖ ꯀꯩꯅꯣ ꯂꯣꯏꯔꯀꯥꯟꯗ ꯀꯩꯒꯤ ꯇꯟꯗꯣꯏꯕ
ꯇꯜꯂꯦ ꯆꯠꯊꯣꯛ ꯆꯠꯁꯤꯟ ꯇꯧꯕꯗ ꯎꯝ ꯑꯩꯈꯣꯏꯒꯤꯅꯦ ꯁꯤꯗꯁꯨ ꯂꯩꯌꯦ ꯑꯩꯈꯣꯏꯒꯤ
ꯎꯝ ꯅꯪꯅ ꯆꯥꯠꯇꯕ ꯑꯁ ꯑꯩꯗꯤ ꯄꯨꯔꯥ ꯅꯣꯏꯗꯒꯤ ꯍꯦꯟꯅ ꯕꯞꯇꯤꯁ ꯑꯣꯏꯔꯕꯅꯤ ꯑꯩꯅ
ꯑꯁ ꯎꯝ ꯎꯝ ꯑꯥ ꯑꯦ ꯑꯦ ꯗꯣꯛꯇ꯭ꯔꯦꯟꯗꯣ ꯍꯥ
ꯑꯗꯨꯅꯦ ꯅꯣꯏꯒꯤ ꯗꯣꯛꯇ꯭ꯔꯤꯟ ꯐꯣꯂꯣ ꯇꯧꯔꯤꯅꯦ ꯑꯩ ꯑꯩꯈꯣꯏꯒꯤꯗꯤ ꯌꯥꯗ꯭ꯔꯦ ꯇꯧꯗ꯭ꯔꯦ ꯀꯨꯏꯔ ꯑꯦꯔꯦ ꯑꯩꯈꯣꯏꯒꯤ ꯀꯩꯅꯣ ꯄꯣꯇꯣꯛꯄꯁꯦ ꯆꯍꯤ ꯑꯅꯤꯃꯨꯛ ꯁꯨ ꯗꯧꯔꯦ ꯑꯩ
ꯑ ꯑꯗꯨꯗꯣ
ꯑꯅꯤ
ꯑꯦ ꯀꯩꯅꯣ ꯑꯁ ꯑꯩꯗꯤꯀꯣ ꯀꯩꯅꯣ ꯆꯥꯅꯤꯡꯉꯦꯕ ꯎꯝ ꯑꯁ ꯅꯪ ꯅꯍꯥꯟ ꯍꯥꯏꯕꯗꯣ
ꯀꯩ ꯑꯣꯛ ꯑꯣꯛ ꯃꯔꯤꯟꯗꯨꯔꯥ
ꯑꯧ ꯑꯗꯣ ꯑꯗꯨꯒ ꯑꯣꯛ ꯑꯣꯛ ꯑ ꯃꯅꯨꯡꯁꯥ ꯀꯩꯀꯥꯗꯣ ꯊꯣꯡꯉꯛ
ꯄꯩꯁꯥ ꯑꯝꯐꯥꯎ ꯂꯩꯇꯦ ꯑꯩꯒꯤ ꯑꯦꯀꯥꯎꯟꯗ ꯍꯧꯖꯤꯛ ꯁꯚꯦꯟꯇꯤ ꯔꯨꯄꯤꯁ ꯈꯛꯇꯪ ꯂꯩꯔꯝꯅꯤ ꯑꯝꯐꯥꯎ ꯂꯩꯇꯦ ꯄꯩꯁꯥ ꯑꯗꯨꯁꯨ ꯆꯥꯅꯤꯡꯉꯥꯏ
ꯑꯥ ꯑꯣꯛ ꯃꯔꯤꯟꯗꯤ ꯀꯩꯅꯣ ꯑꯣ ꯑꯥꯏꯗꯣꯟ ꯑꯩ ꯍꯦꯁꯥ ꯑꯁ ꯍꯧꯔꯦ ꯑꯃꯨꯛ ꯇꯧꯔꯛꯀꯦ ꯇꯧꯋꯦꯍꯦ ꯑꯩꯗꯣ ꯀꯥꯎꯋꯦ ꯍꯧꯖꯤꯛꯇꯣ ꯑꯍꯥ ꯍꯥ ꯍꯥ ꯑꯥ ꯀꯥꯎꯋꯦꯍꯦ
ꯈꯩ ꯃꯣꯏꯒꯤ ꯀꯩ ꯍꯥꯏꯕ ꯃꯄꯥꯟꯂꯣꯝꯒꯤ ꯃꯤ ꯑꯉꯧꯕꯒꯤ ꯋꯥꯗꯣ ꯑꯗꯨꯒꯤ ꯑꯥ ꯀꯩꯍꯩ ꯋꯥꯍꯩ ꯋꯥꯠ ꯄꯗꯣ ꯍꯥꯏꯗꯅꯕ ꯍꯣꯠꯅꯔꯤꯕ ꯅꯪꯅꯗꯤ ꯃꯔꯛ ꯃꯔꯛ ꯑꯗꯨꯝ ꯀꯩꯅꯣ ꯑꯥ ꯀꯩꯅꯣ ꯇꯧꯔꯛꯄꯒꯤ ꯑꯩꯁꯨ ꯈꯔ ꯈꯔ ꯑꯗꯨꯝ ꯌꯥꯎꯁꯟꯈ꯭ꯔꯦ
ꯑꯦ ꯌꯥꯎꯁꯟꯒꯦ ꯇꯧꯋꯦ ꯌꯥꯢꯌꯣ ꯌꯥꯗꯦꯗꯀꯥ ꯍꯩꯁꯨ ꯍꯩꯇꯕ ꯑꯗꯨꯒ ꯑꯃꯨꯛ ꯑꯦ ꯍꯥꯞꯆꯟꯅꯤꯡꯕ ꯇꯧꯔꯤꯅꯤ
ꯑꯗꯨꯅꯦ ꯑꯗꯨꯗꯣ ꯁꯤ ꯀꯩꯅꯣ ꯇꯧꯔꯗꯤ ꯑꯥ ꯅꯨꯃꯤꯠ ꯀꯌꯥꯅꯤꯗꯤ ꯆꯪꯉꯤ ꯍꯥꯏ
ꯈꯪꯗꯦ ꯎꯝ ꯀꯩꯅꯣ ꯂꯨꯀꯥꯡꯂꯨꯒꯤꯗꯤ ꯃꯒꯤꯗꯤ ꯄꯩꯁꯥ ꯆꯪꯈ꯭ꯔꯕꯅꯦ
ꯎꯝ
ꯑꯥ ꯀꯩꯅꯣ ꯑꯥ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯅꯤꯐꯨ ꯍꯥꯏꯗꯣꯏꯔꯥ ꯅꯤꯄꯜꯒꯤ ꯀꯩꯅꯣꯒ ꯍꯥꯞꯄꯗꯣ ꯍꯥ
ꯃꯉꯥ ꯇꯔꯨꯛ ꯇꯔꯦꯠ ꯅꯤꯄꯥꯟ ꯃꯥꯄꯟ
ꯅꯤꯄꯟꯒ ꯀꯩꯅꯣ ꯇꯔꯥꯒꯤ
ꯇꯣ
ꯑꯧ ꯑꯧ ꯆꯥꯝꯃꯒꯤ ꯃꯟꯥꯛꯇꯣ ꯑꯍꯥ ꯍꯥꯍꯥꯍꯥꯍꯥ
ꯑꯗꯨ ꯈꯛꯇ
ꯑꯁ ꯀꯩꯅꯣ ꯃꯥ ꯃꯥ ꯀꯩꯅꯣ ꯇꯧꯗꯦ ꯍꯥꯏꯌꯦ
ꯍꯥꯥ
ꯀꯣꯜ ꯇꯧꯗꯦ ꯍꯥꯏꯌꯦꯕ ꯃꯥ
ꯑ ꯀꯣꯜ ꯇꯧꯗꯦ
ꯑꯧ
ꯇꯧꯗ꯭ꯔꯁꯨ ꯑꯗꯨꯝ ꯆꯪꯕ
ꯇꯧꯗꯦ ꯑꯃ ꯑꯅꯤ ꯈꯛꯇ ꯇꯧꯕꯒꯤꯅꯦ ꯑꯗꯣ ꯆꯥ ꯑꯗꯨ ꯆꯪꯕꯗꯣ ꯌꯥꯏꯗꯅ ꯑꯗꯨꯝ ꯑꯗꯨꯝ ꯂꯨꯄꯥ ꯇꯔꯥ ꯀꯨꯟ ꯐꯪꯕꯁꯨ ꯑꯗꯨꯝ ꯐꯥꯏꯅ ꯑꯣ ꯐ꯭ꯔꯤꯗꯅꯦ ꯑꯗꯨ ꯄꯩꯁꯥ ꯆꯪꯕꯗꯨꯁꯨ ꯀꯩꯅꯣ ꯑꯥ ꯌꯥꯝꯅ ꯂꯨꯅ ꯑꯥ ꯑꯁꯁ ꯌꯥꯝꯅ ꯂꯨꯅ ꯀꯨꯞꯅ ꯑꯃꯨꯛ ꯑꯁꯤ ꯇꯧꯋꯣ ꯑꯁꯤ ꯇꯧꯋꯣ ꯍꯥꯏꯕꯗꯣ ꯇꯧ ꯑꯃꯨꯛ ꯇꯧꯗꯦꯕ
ꯎꯝ ꯑꯗꯨꯗꯣ ꯑꯩꯈꯣꯏ ꯀꯥꯎꯟꯗ ꯗꯥꯏꯔꯦꯛ ꯆꯪꯗꯣꯏꯔ ꯅꯠꯇ꯭ꯔꯒ ꯑꯁꯤꯒꯤ ꯑꯦꯀꯥꯎꯟꯗ ꯍꯥꯟꯅ ꯆꯪꯗꯣꯏꯔꯥ
ꯑꯩꯈꯣꯏ ꯑꯦꯀꯥꯎꯟꯗ ꯗꯤꯔꯦꯛ ꯆꯪꯕ ꯃꯥꯜꯂꯦ ꯈꯪꯗꯦ ꯑꯩꯁꯨ
ꯎꯝ ꯑꯗꯨ ꯉꯁꯤ ꯇꯧꯔꯗꯤ ꯉꯁꯤ ꯑꯗꯨꯝ ꯐꯪꯒ ꯗ꯭ꯔꯥ
ꯑꯪ ꯉꯁꯤꯗꯤ ꯐꯪꯗꯦ ꯑꯩꯗꯤ ꯑꯩꯁꯨ ꯐꯪꯗꯦ ꯀꯩꯅꯣ ꯊꯔꯇꯤꯟ ꯑꯥ ꯐꯣꯔ ꯇꯨ ꯁꯚꯦꯟ ꯇꯤꯟ ꯗꯦꯖ ꯍꯥꯏꯕ꯭ꯔꯣ ꯐꯣꯔ ꯇꯨ ꯁꯚꯦꯟꯇꯤꯟ ꯗꯦꯖ ꯍꯥꯏꯕ꯭ꯔꯣ ꯐꯣꯔ ꯇꯨ ꯁꯚꯦꯟꯇꯤꯟ ꯗꯦꯖ ꯍꯥꯏꯕ꯭ꯔꯣ ꯄꯩꯁꯥ ꯆꯪꯕꯗꯣ ꯂꯧꯕꯗꯣ ꯌꯥꯝ ꯊꯨꯅ ꯆꯪꯉꯦ ꯍꯥꯏꯌꯦ ꯃꯦꯛꯁꯤꯃꯝ ꯑ ꯃꯦꯛꯁꯤꯃꯝ ꯇꯨ ꯗꯦꯁ ꯆꯪꯉꯦ ꯍꯥꯏ ꯂꯥꯛ ꯂꯧꯋꯦ ꯍꯥꯏ ꯁꯤꯡꯖꯨ ꯆꯥꯅꯕ ꯑꯁ ꯑꯣꯛ ꯃꯔꯤꯟ ꯆꯥꯅꯕ
ꯑꯣꯛ ꯃꯔꯤꯟ ꯆꯥꯅꯕ ꯇꯥꯟꯁꯜꯂꯁꯦ ꯑꯗꯨꯗꯤ
ꯎꯝ ꯑꯣꯛ ꯃꯔꯤꯟꯒ ꯑꯧ ꯃꯅꯨꯡꯁꯥ ꯀꯩꯀꯥꯗꯣ ꯑꯁ ꯑꯣꯛꯁꯥꯁꯨ ꯍꯟꯗꯛ ꯍꯟꯗꯛ ꯀꯩꯅꯣ
ꯍꯣꯏ ꯃꯣꯏ ꯀꯩꯅꯣ ꯑꯥ ꯃꯍꯤꯛ ꯀꯩꯀꯥ ꯌꯥꯝ ꯀꯩꯅꯣ ꯇꯧꯋꯤ ꯍꯥꯏꯕꯅꯦ ꯃꯣꯏꯒꯤ ꯂꯩꯏꯅ ꯂꯩ ꯍꯥꯏꯕꯅꯦ
ꯂꯣꯏꯗ꯭ꯔꯤꯕꯣ ꯑꯗꯣ
ꯂꯣꯏꯗ꯭ꯔꯤꯕꯅꯦ ꯑꯗꯨ ꯑꯈꯪꯕ ꯈꯛꯇꯪ ꯀꯩꯅꯣ ꯇꯧꯕꯗꯣ ꯑꯗꯨ ꯂꯧꯋꯦꯕ ꯑꯩꯈꯣꯏꯁꯨ ꯉꯁꯤ ꯑꯥ ꯑꯩꯈꯣꯏ ꯀꯩꯅꯣ ꯈꯨꯟꯒꯤ ꯀꯌꯥ ꯑꯃ ꯇꯧꯋꯦꯕ ꯑꯗꯨꯒꯤ ꯂꯩꯁꯜꯂꯦ
ꯎꯝ
ꯀꯩꯅꯣ ꯅꯠꯇꯦ ꯃꯅꯨꯡꯁꯥ ꯅꯠꯇꯦ ꯃꯄꯥꯟꯒꯤꯗꯣ ꯑꯗꯣ ꯀꯩꯅꯣꯝ ꯈ ꯀꯩꯅꯣ ꯇꯧꯔꯒ ꯑꯩꯈꯣꯏ ꯏꯃꯥꯅ ꯊꯣꯡꯉꯤꯕꯅꯦ
ꯑꯣ ꯀꯩꯅꯣ ꯇꯧꯔꯣ ꯃꯅꯨꯡꯁꯥꯁꯨ ꯁꯨ ꯂꯧꯔꯒ ꯎꯝ ꯃꯄꯥꯟꯒꯤꯁꯨ ꯂꯧꯔꯒ ꯊꯣꯡꯉꯣ
ꯑꯗꯨꯒꯨꯝꯕꯗꯤ ꯄꯥꯛ ꯐꯪꯗꯦꯕ ꯃꯣꯏ ꯑ ꯁꯦꯝꯕ ꯀꯥꯡꯕꯨꯗꯣ ꯃꯣꯏ ꯃꯀꯨ ꯈꯣꯏꯗꯣ ꯑꯗꯨꯅ ꯑꯗꯨꯝ ꯆꯥꯏꯕ ꯑꯗꯨꯒꯤ ꯃꯅꯨꯡꯁꯥꯗꯤ ꯍꯣꯏ ꯃꯄꯥꯟꯒꯤ ꯀꯩꯅꯣ ꯈꯛꯇꯣ ꯑꯗꯨ ꯈꯛꯇꯪ ꯃꯇꯣꯡ ꯒ ꯀꯩꯅꯣ ꯑꯗꯨ ꯈꯛꯇꯪ ꯁ ꯎꯝ ꯌꯣꯜꯂꯦ ꯃꯅꯨꯡ ꯃꯅꯨꯡꯁꯥꯗꯤ ꯀꯩꯅꯣ ꯌꯣꯟꯗꯦꯗ
ꯆꯥꯕ ꯐꯪꯉꯗꯤ ꯂꯧꯕ ꯂꯧꯕ ꯐꯪꯉꯗꯤꯀꯣ ꯆꯥꯕ ꯌꯥꯕꯀꯣ
ꯋꯥꯈꯜ ꯌꯥꯝ ꯅꯨꯡꯉꯥꯏꯕ ꯃꯥꯜꯂꯦ ꯉꯁꯤ ꯅꯪ
ꯑꯁ ꯀꯩꯅꯣ ꯁꯦꯃꯤꯅꯥꯔ ꯅꯠꯇꯦ ꯀꯗꯥꯏꯗꯒꯤ ꯐꯖꯅ ꯇꯧꯕ ꯀꯗꯥꯏꯗꯒꯤ ꯐꯖꯅ ꯇꯧꯕꯅꯣ ꯁꯤꯕꯨ ꯐꯖꯅ ꯇꯧꯔꯗꯤ ꯑꯁ ꯑ ꯑ ꯍ- ꯍ- ꯍꯌꯦꯡꯋꯥꯏ ꯄ꯭ꯔꯣꯐꯦꯁꯔ ꯑꯣꯏꯔꯀꯥꯟꯗ ꯑ ꯏ ꯑꯥ ꯎ ꯑꯥ ꯁ꯭ꯇꯨꯗꯦꯟꯠ ꯏ ꯑ ꯎ ꯑ ꯇꯧꯋꯦꯀꯣ ꯍꯥꯏꯅꯤ
ꯅꯠꯇꯦ ꯑꯩꯗꯣ ꯁꯨꯛꯃꯥꯟ ꯃꯥꯟꯗ꯭ꯔꯦ ꯁꯨꯛꯌꯥ ꯌꯥꯗ꯭ꯔꯦ ꯕ ꯏꯊꯟꯇ ꯈꯜꯂꯨ ꯈꯜꯂꯨꯔꯒꯀꯣ ꯑꯩꯀꯣ ꯅꯪ ꯅꯪ ꯅꯣꯏꯒꯤꯗꯤ ꯄ꯭ꯔꯐꯦꯛ ꯑꯣꯏꯔꯦ ꯈꯪꯕ꯭ꯔꯥ
ꯑꯁ ꯀꯗꯥꯏꯗꯒꯤ ꯄꯔꯐꯦꯛꯅꯣꯗ ꯀꯩꯅꯣꯁꯨ ꯇꯧꯋꯦ ꯑꯩ ꯉꯥꯏꯈꯣꯀꯣ ꯑꯩ ꯑꯃꯨꯛ ꯇꯧꯔꯛꯀꯦ ꯊꯝꯃꯦ
ꯍꯣ ꯍꯣ ꯍꯣꯏ ꯎꯝ